ꯎꯝ
ꯇꯥꯕ꯭ꯔꯣ
ꯇꯥꯏꯌꯦ
ꯑꯝ ꯀꯩꯗꯧꯔꯤꯅꯣ
ꯑꯩ ꯇꯨꯝꯃꯒ ꯂꯩꯌꯦ
ꯅꯪꯗꯤ
ꯑꯩꯈꯣꯏꯗꯣ ꯊꯕꯛ ꯆꯠꯄ ꯆꯤꯡꯗ ꯀꯥꯕ ꯏꯃꯥꯟꯅꯕꯤ ꯈꯣꯏ ꯏꯟꯖꯥꯡ ꯅꯥꯄꯤ ꯊꯤꯕ ꯑꯗꯨꯒꯤ ꯆꯠꯂꯤ
ꯑꯁ ꯅꯨꯡꯉꯥꯏꯒꯅꯤꯀꯣ
ꯍꯣꯏ ꯑꯗꯨꯝ ꯅꯣꯡ ꯀꯟꯅ ꯆꯨꯑꯦ ꯑꯗꯨꯒꯤ ꯈꯔ ꯀꯩꯅꯣ ꯄꯣꯊꯥꯔꯒ ꯑꯃꯨꯛ ꯍꯧꯖꯤꯛꯇꯤ ꯆꯨꯗꯕꯒꯤ ꯑꯃꯨꯛꯀ ꯀꯩꯅꯣ ꯊꯤꯕ ꯍꯧꯈ꯭ꯔꯦ
ꯀꯔꯤ ꯌꯦꯟꯁꯥꯡ ꯊꯤꯕ꯭ꯔꯥ ꯌꯦꯟꯁꯥꯡ ꯊꯤꯅꯉꯥꯏꯒꯤ ꯀꯔꯤ ꯀꯔꯤꯅꯦꯕ
ꯀꯩꯅꯣ ꯎꯝ ꯑꯩꯈꯣꯏꯅ ꯆꯤꯡꯗ ꯂꯧꯒꯨꯝꯕ ꯇꯧꯕꯗꯣ ꯌꯦꯟꯖꯥꯡ ꯅꯥꯄꯤ ꯈꯔ ꯊꯥꯕꯗꯣ ꯀꯣ ꯕꯤꯕꯅꯥꯒꯨꯝꯕ ꯍꯪꯒꯥꯝꯒꯨꯝꯕ ꯑꯃꯨ ꯄꯨꯅꯕ ꯆꯠꯄꯅꯤ
ꯅꯣꯏ ꯑꯥ ꯎꯌꯦꯟꯒꯨꯝꯕꯗꯤ ꯊꯤꯅꯉꯥꯏ ꯂꯩꯇꯕ
ꯂꯩꯌꯦ ꯑꯗꯨ ꯑꯗꯨꯁꯨ ꯂꯩꯌꯦ ꯅꯣꯡ ꯆꯨꯕꯒꯤ ꯂꯣꯏ ꯊꯣꯛ ꯊꯣꯂꯛꯄ ꯍꯧꯈ꯭ꯔꯦ ꯍꯥꯟꯗꯛꯗꯤ
ꯑꯩꯁꯨ ꯊꯤꯕ ꯌꯥꯝ ꯆꯠꯅꯤꯡꯉꯦ
ꯅꯣꯏꯔꯣꯝꯗꯗꯤ ꯆꯤꯡ ꯂꯩꯇꯕ꯭ꯔꯥ ꯊꯤꯕ ꯆꯠꯅꯤꯡꯉꯥꯏ
ꯂꯩꯌꯦ ꯑꯩꯗꯣ ꯑꯥ ꯑꯩꯈꯣꯏ ꯈꯨꯟꯗ ꯂꯩꯇꯕꯀꯣ
ꯑꯣ ꯍꯣꯏꯅꯦ ꯑꯗꯨꯒꯤ ꯑꯣꯏꯔ
ꯑꯗꯨꯒꯤꯅꯤ ꯑꯩꯈꯣꯏ ꯈꯨꯟꯗ ꯂꯩꯔꯗꯤ ꯑꯗꯨꯝ ꯆꯠꯀꯗꯣꯏꯅꯤ
ꯎꯝ ꯅꯣꯏꯒꯤ ꯈꯨꯟꯕꯨ ꯑꯥ ꯌꯥꯝ ꯂꯥꯞꯄ꯭ꯔꯥ ꯅꯪꯒ ꯅꯪꯅ ꯍꯧꯖꯤꯛ ꯂꯩꯕ ꯃꯐꯝꯗꯨꯒ
ꯑꯩꯒ ꯂꯥꯞꯄꯦ
ꯑꯣꯍꯣ ꯑꯩꯈꯣꯏꯒꯤ ꯂꯥꯞꯇꯕꯒꯤ ꯑꯣ ꯀꯩꯅꯣꯒꯨꯝ ꯄꯔ ꯄꯔꯥꯈꯥꯒꯨꯝꯕ ꯂꯣꯏꯔꯗꯤ ꯑꯗꯨꯝ ꯈꯨꯟꯗ ꯆꯠꯂꯦ ꯑꯩꯈꯣꯏꯗꯤ ꯂꯥꯞꯇꯕꯒꯤ
ꯍꯥꯥ
ꯑꯩꯈꯣꯏꯒꯤ ꯈꯨꯟꯒ ꯑꯩꯅ ꯂꯩꯕ ꯃꯐꯝꯗꯤ ꯀꯌꯥ ꯂꯥꯞꯇꯦꯕ ꯑꯗꯨꯒꯤ ꯑꯗꯨꯝ ꯅꯣꯡꯃꯗꯁꯨ ꯑꯗꯨꯝ ꯌꯧꯕ ꯌꯥꯕꯒꯤ ꯑꯗꯨꯝ ꯆꯠꯂꯦ
ꯎꯝ ꯀꯣꯏꯕꯒꯨꯝꯕ ꯆꯤꯡꯗ ꯆꯠꯄꯗꯣ ꯏꯃꯥꯟꯅꯕꯤ ꯈꯣꯏꯒ ꯄꯨꯜꯂꯒ ꯆꯠꯄꯗꯣ ꯌꯥꯝ ꯅꯨꯡꯉꯥꯏꯕꯅꯤ
ꯎꯝ ꯍꯣꯏ
ꯅꯨꯡꯉꯥꯏꯌꯦꯀꯣ
ꯍꯣꯏ ꯅꯨꯡꯉꯥꯏꯌꯦ
ꯂꯩ ꯄꯨꯟꯕꯒꯤ ꯎꯝ
ꯑꯩꯁꯨꯅꯦ ꯈꯨꯟꯗ ꯂꯩꯕꯗꯤ ꯑꯗꯨꯝ ꯆꯠꯄꯅꯦ ꯆꯤꯡꯗꯒꯨꯝꯕ ꯎꯌꯦꯟꯒꯨꯝꯕ ꯊꯤꯕ
ꯎꯝ
ꯑꯗꯨ ꯈꯨꯟꯗ ꯂꯩꯇꯕꯅꯤꯗ
ꯑꯣ
ꯑꯗꯨ ꯁꯤꯁꯇꯔꯁꯦ ꯅꯨꯃꯤꯗꯥꯡꯒꯨꯝꯗꯤ ꯍꯥꯡꯕ꯭ꯔꯥ
ꯍꯪꯉꯦ
ꯅꯪ ꯂꯣꯏꯈ꯭ꯔꯕ꯭ꯔꯥ
ꯂꯣꯏꯗ꯭ꯔꯤ
ꯗꯣ ꯍꯣꯔꯦꯟ ꯅꯨꯡꯗꯥꯡꯗꯣ ꯀꯣꯜ ꯑꯗꯨꯝ ꯇꯧꯕꯌꯅꯤꯀꯣ
ꯑꯧ ꯌꯥꯏꯌꯦ ꯑꯩꯒꯤꯗꯤ ꯌꯥꯝ ꯋꯥꯠꯂꯤꯌꯦ
ꯑꯩꯗꯤ ꯉꯁꯤꯅ ꯇꯧꯕꯗ ꯍꯧꯕꯅꯤ ꯉꯁꯤꯅ
ꯑꯍꯨꯝ ꯑꯩꯗꯤ ꯈꯔꯗ ꯄꯤꯔ
ꯑꯣ ꯍꯣꯏ ꯍꯣꯔꯦꯟ ꯑꯃꯨꯛꯀ ꯇꯧꯕ ꯌꯥꯏꯌꯦ ꯍꯣꯔꯦꯟꯁꯨ
ꯇꯧꯁꯦ ꯑꯗꯨꯝ ꯍꯣꯔꯦꯟꯗꯤ ꯑꯩꯈꯣꯏꯒꯤ ꯗꯗꯥ ꯑꯃꯗꯣ ꯑꯗꯨꯒꯤꯗꯣ ꯈꯔ ꯍꯦꯜꯞ ꯇꯧꯕꯤꯌꯨꯕ
ꯍꯣꯏ ꯍꯣꯏ ꯌꯥꯏ ꯀꯔꯤ ꯌꯦꯖꯥꯎ ꯆꯥꯕ꯭ꯔꯒ ꯁꯤꯗꯤ ꯅꯣꯏ
ꯑꯩꯗꯤ ꯉꯁꯤ ꯅꯨꯃꯤꯠ ꯏꯊꯟꯗ ꯑꯣꯏꯕꯒꯤ ꯑꯩ ꯌꯦꯟꯁꯥꯡ ꯊꯣꯡꯗꯦ ꯃꯤꯃꯤꯒ ꯀꯪꯂꯥꯒ ꯁꯤꯡꯖꯨ ꯇꯧꯔꯒ ꯆꯥꯏ
ꯑꯣ
ꯇꯟꯕꯒꯤ
ꯍꯣꯏ ꯑꯩꯈꯣꯏ ꯏꯊꯅ ꯂꯩꯔꯤꯗꯤ ꯑꯗꯨꯝ ꯆꯥꯛ ꯊꯣꯡꯅꯤꯡꯉꯥꯏꯁꯨ ꯇꯟꯕꯅꯦ
ꯇꯟꯂꯦ ꯑꯗꯨꯒꯤ ꯆꯥꯛꯇꯤ ꯔꯥꯏꯁ ꯀꯨꯀꯔꯗ ꯑꯗꯨꯝ ꯊꯥꯡꯒꯠꯈ꯭ꯔꯦ ꯑꯗꯨꯒ ꯌꯦꯟꯁꯥꯡꯅ ꯀꯩꯅꯣ ꯇꯧꯈ꯭ꯔꯕ
ꯑꯣ
ꯈꯨꯟꯗ ꯂꯩꯕꯅꯗꯤ ꯅꯨꯡꯉꯥꯏꯕꯅꯤꯀꯣ
ꯑꯧ ꯅꯨꯡꯉꯥꯏꯌꯦ ꯈꯨꯟꯗ ꯂꯩꯕꯅꯤꯅ
ꯈꯨꯟꯗ ꯂꯩꯔꯗꯤ ꯀꯣꯏꯅꯤꯡꯕ ꯆꯠꯅꯤꯡꯕ ꯑꯗꯨꯝ ꯆꯠꯂꯦꯗꯅ
ꯎꯝ
ꯈꯨꯟꯗꯣ ꯅꯨꯡꯉꯥꯏꯒꯗꯕ ꯃꯥꯜꯂꯤꯀꯣ
ꯍꯣꯏ ꯑꯗꯨꯝ ꯅꯨꯡꯉꯥꯏꯌꯦ ꯃꯤꯗꯤ ꯌꯨꯝꯂꯛꯇꯤ ꯌꯥꯡꯈꯩ ꯌꯥꯡꯈꯩꯒ ꯈꯔ ꯍꯦꯟ ꯈꯔ ꯉꯥꯛꯇ ꯍꯦꯟꯕꯅꯤ ꯑꯗꯨ ꯃꯤꯗꯤ ꯌꯥꯝ ꯌꯥꯝꯗꯦ ꯑꯗꯨ ꯑꯣꯏꯔꯁꯨ ꯑꯗꯨꯝ ꯅꯨꯡꯉꯥꯏ
ꯃꯤ ꯌꯥꯝꯗꯦ
ꯍꯣꯏ ꯃꯤ ꯌꯥꯝꯗꯦ
ꯀꯌꯥꯕꯨ ꯑꯣꯏꯒꯅꯤ
ꯈꯪꯗꯦꯅ ꯌꯨꯝꯅꯥꯛꯇꯣ ꯌꯥꯡꯈꯩꯒꯨꯝꯕ ꯉꯥꯛꯇ
ꯑꯩꯈꯣꯏꯗꯤ ꯍꯟꯗ꯭ꯔꯦꯗ ꯍꯦꯜꯂꯦ ꯑꯁ ꯉꯁꯤ ꯅꯨꯃꯤꯠꯁꯦ ꯍꯛꯆꯥꯡ ꯅꯨꯡꯉꯥꯏꯕꯒꯤ ꯉꯁꯥꯏ ꯑꯌꯨꯛꯇꯒꯤ ꯑꯩꯅ ꯇꯨꯝꯕꯁꯤ ꯇꯨꯝꯕꯁꯤ ꯇꯨꯝꯕꯁꯤ ꯍꯧꯖꯤꯛ ꯐꯥꯎꯕ ꯐꯥꯎꯒꯠꯇ꯭ꯔꯤ
ꯎ ꯅꯣꯡꯁꯨ ꯆꯨꯕꯒꯤ ꯇꯨꯝꯕ ꯅꯨꯡꯉꯥꯏꯅꯦ
ꯑꯥ ꯌꯥꯝ ꯆꯨꯕꯗꯤ ꯅꯠꯇꯦ
ꯎꯝ
ꯑꯩꯒꯤ ꯅꯥꯇꯣꯟꯁꯦ ꯄꯤꯝꯄꯜꯁ ꯃꯆꯥ ꯑꯃ ꯊꯣꯛꯄꯅꯦꯕ ꯅꯨꯡꯉꯥꯏꯇꯕꯅ ꯂꯔꯦ ꯅꯥꯕꯗ
ꯎꯝ
ꯁꯤꯁꯇꯔꯁꯦ ꯆꯍꯤ ꯀꯌꯥꯃꯨꯛ ꯁꯨꯈ꯭ꯔꯕ꯭ꯔꯥ
ꯃꯊꯪ ꯆꯍꯤꯗ ꯀꯨꯟ ꯀꯨꯟ ꯁꯨꯔꯅꯤ
ꯎꯝ ꯁꯤꯁꯇꯔꯁꯦ ꯉꯁꯥꯏ ꯑꯩꯒꯥꯁꯨ ꯋꯥꯔꯤ ꯁꯥꯟꯅꯈ꯭ꯔꯕ꯭ꯔꯥ
ꯁꯥꯟꯅꯗ꯭꯭ꯔꯤ ꯍꯨꯖꯤꯛꯅꯥ ꯑꯍꯟꯕꯅꯦ ꯉꯁꯤꯅ
ꯃꯈꯣꯟ ꯌꯥꯝ ꯃꯥꯟꯕꯀꯣ ꯑꯗꯨꯒ ꯆꯍꯤ ꯍꯪꯕꯥ ꯀꯥꯟꯗꯁꯨ ꯈꯔ ꯃꯥꯟꯅꯕꯒꯨꯝ ꯇꯧ ꯑꯗꯨꯒꯤ
ꯎꯝ ꯉꯁꯥꯏ ꯑꯥ ꯃꯥꯟꯅꯩ ꯍꯥꯏꯕꯗꯤ ꯑꯩ ꯏꯃꯥꯟꯅꯕꯤ ꯑꯃꯥ ꯍꯧꯖꯤꯛ ꯃꯥꯅ ꯄꯤꯕꯗꯣ ꯑꯣꯏꯔꯝꯒꯅꯤ
ꯑꯧ ꯃꯥꯅ ꯄꯤꯕ꯭ꯔꯥ
ꯑꯧ ꯃꯥꯅ ꯄꯤꯕꯤꯕꯅꯦ ꯅꯪꯒꯤ ꯀꯩꯅꯣꯁꯦ ꯉꯥꯡꯅꯧ ꯍꯥꯏꯔꯒ
ꯍꯣꯏꯅꯦ ꯑꯗꯨꯅꯦ ꯃꯥ ꯃꯥꯒꯥ ꯉꯁꯥꯏ ꯉꯥꯡꯅꯕ ꯀꯥꯟꯗꯁꯨ ꯈꯣꯟꯗꯣ ꯑꯗꯨꯝ ꯃꯩꯇꯩꯂꯣꯟ ꯉꯥꯡꯕ ꯈꯣꯏꯗꯣ ꯈꯔꯥ ꯃꯥꯟꯅꯕ
ꯆꯍꯤꯁꯨ ꯃꯥꯟꯅꯕꯅꯦ ꯏꯕꯅꯤ ꯍꯣꯏ
ꯑꯗꯨꯅꯦ ꯑꯩꯁꯨ ꯑꯗꯨꯒꯤ ꯑꯩ ꯉꯁꯥꯏ ꯉꯥꯡꯅꯕꯗꯨ ꯑꯣꯏꯕꯖꯥꯠꯂꯥ ꯑꯗꯨꯕꯨ ꯃꯦꯁꯦꯁ ꯊꯥꯔꯀꯥꯟꯗꯗꯤ ꯑꯃꯨꯛꯀꯥꯁꯨ ꯐꯥꯔꯁ ꯊꯥꯅꯕꯒꯤꯗꯣ ꯂꯩꯇꯕ
ꯎꯝ
ꯑꯗꯨꯒꯤ ꯑꯩ ꯉꯛꯂꯥꯒ ꯂꯩꯕꯅꯦ
ꯅꯪꯗꯤ ꯆꯥꯍꯤ ꯀꯌꯥꯒꯨꯝꯕ ꯁꯨꯔꯕ꯭ꯔꯥ
ꯑꯩꯗꯤ ꯆꯥꯍꯤ ꯌꯥꯝꯈ꯭ꯔꯦ
ꯎꯝ
ꯆꯥꯍꯤ ꯇꯨꯋꯦꯟꯇꯤ ꯅꯥꯏꯟ
ꯎꯝ ꯎꯝ ꯌꯥꯏꯌꯦ
ꯎꯝ
ꯀꯔꯤ ꯀꯔꯤ ꯊꯕꯛꯀꯨꯝꯕꯗꯤ ꯇꯧꯕ꯭ꯔꯥ ꯍꯟꯗꯛꯇꯤ
ꯑꯩꯁꯦ ꯁ꯭ꯀꯨꯜꯗꯥ ꯌꯥꯎꯕꯅꯦꯕꯀꯣ ꯑꯗꯨꯒ ꯑꯩꯒꯤ ꯑꯪꯀꯜ ꯅꯥꯕꯒꯤ ꯑꯩꯁꯦ ꯕ꯭ꯔꯦꯛ ꯈꯔ ꯁꯥꯡꯅ ꯂꯧꯔꯨꯔꯦꯕ
ꯑꯣ
ꯑꯗꯨꯒꯤ ꯑꯩ ꯉꯔꯥꯡ ꯀꯥꯔꯛꯄꯅꯦ
ꯑꯣ
ꯑꯗꯣ ꯋꯥꯟ ꯃꯟꯒꯨꯝꯕꯗꯤ ꯑꯩ ꯄꯣꯊꯥꯒꯦ ꯍꯥꯏꯅ ꯇꯧꯕ
ꯑꯣ ꯌꯥꯏ
ꯊꯕꯛ ꯆꯠꯇꯥꯕꯤꯗ
ꯎꯝ
ꯇꯨꯝꯕ ꯑꯣꯛꯇ꯭ꯔꯤ ꯍꯣꯁꯄꯤꯇꯥꯜꯗ ꯂꯩꯕꯒꯤ ꯌꯥꯝ ꯋꯥꯕꯀꯣ
ꯎꯝ ꯀꯔꯝꯕ ꯍꯣꯁꯄꯤꯇꯥꯜꯗ ꯂꯩꯕꯅꯣ ꯃꯥꯗꯤ
ꯁꯤ ꯔꯤꯝꯁꯇꯥ
ꯑꯣ
ꯍꯥꯥ ꯇꯨꯝꯅꯤꯡꯕꯁꯤ ꯇꯨꯝꯅꯤꯡꯕꯁꯤ ꯑꯩꯅ
ꯍꯨꯝ
ꯑꯥ ꯁꯤꯁꯇꯔꯗꯤ ꯀꯩꯅꯣ ꯇꯧꯕ꯭ꯔꯥ
ꯊꯕꯛꯀꯨꯝꯕꯔꯣ
ꯑꯗꯨꯝ ꯈꯨꯟꯗ ꯑꯣꯏꯅ ꯇꯝꯕ꯭ꯔꯥ ꯂꯥꯏꯔꯤꯛꯇꯣ
ꯑꯩ ꯂꯥꯏꯔꯤꯛꯇꯤ ꯏꯝꯐꯥꯜꯗ ꯇꯝꯕꯅꯦꯕ ꯑꯗꯣ ꯍꯟꯗꯛꯁꯦ ꯁꯨꯇꯤ ꯊꯥꯕꯒꯤ ꯈꯨꯟꯗ ꯆꯠꯄ
ꯑꫭ
ꯍꯌꯦꯡꯒꯨꯝꯕ ꯑꯃꯨꯛꯀ ꯆꯠꯈ꯭ꯔꯅꯤ ꯑꯩ ꯍꯜꯂꯅꯤ ꯑꯃꯨꯛꯀ ꯏꯝꯐꯥꯜꯗ
ꯏꯝꯐꯜꯗ
ꯑꯣ
ꯎꯝ ꯍꯣꯏꯌꯦꯟ ꯂꯥꯎ ꯑꯩꯈꯣꯏ ꯎꯟꯅꯕ ꯌꯥꯔꯗꯤ ꯎꯟꯅꯁꯦ
ꯍꯣꯏ
ꯊꯦꯡ ꯈꯪꯅꯔꯒꯀꯣ
ꯑꯣ
ꯎꯝ ꯑꯩꯈꯣꯏ ꯂꯩꯃꯤꯟꯅꯕꯁꯦ ꯅꯛꯀꯗꯕꯃꯜ ꯈꯪꯗꯦ ꯅꯛꯀꯦꯔꯀꯣ ꯑꯩꯨꯏ ꯑꯩꯈꯣꯏ ꯂꯩꯕꯁꯦ
ꯑꯩꯅ ꯇꯦꯔꯥꯗ ꯂꯩꯕ
ꯍꯥ
ꯇꯦꯔꯥꯗ
ꯇꯦꯔꯥꯗ
ꯑꯣ
ꯑꯗꯨꯗꯤ ꯑꯩꯈꯣꯏ ꯅꯪꯅꯩꯌꯦꯅ
ꯑꯣ ꯇꯦꯔꯥꯗ ꯂꯩꯕꯅꯦ ꯑꯩꯗꯤ ꯍꯣꯏ ꯑꯗꯨꯝ ꯎꯅꯕ ꯌꯥꯏ ꯑꯩꯈꯣꯏ ꯑꯗꯨꯝ ꯅꯛꯅꯔꯗꯤ
ꯎꯟꯅꯁꯦ ꯑꯩꯅꯅꯦ ꯀꯩꯅꯣꯗ ꯂꯩꯌꯦ ꯁꯉꯥꯏꯄꯨꯔꯧꯗ
ꯑꯣ ꯑꯣ ꯑꯗꯨꯗꯤ ꯌꯥꯝ ꯅꯛꯑꯦ ꯍꯣꯏ
ꯅꯪꯅꯦꯌꯦ
ꯎꯝ ꯑꯣ
ꯁꯛꯈꯪꯅ ꯁꯛ ꯈꯪꯅꯕ ꯌꯥꯩꯅꯀꯣ
ꯑꯣ ꯌꯥꯏ
ꯑꯁ ꯅꯣꯏ ꯁꯥꯟꯗꯕ꯭ꯔꯥ
ꯑꯩꯈꯣꯏ ꯃꯁꯦ ꯁꯥꯕ ꯁꯥꯔꯤ ꯑꯗꯨꯒ ꯑꯃꯨꯛꯀ ꯅꯨꯡ ꯈꯔ ꯇꯥꯕ ꯑꯗꯣ ꯍꯧꯖꯤꯛ ꯑꯃꯨꯛꯀ ꯁꯥꯕ ꯍꯧꯔꯦ